ꯇꯥꯕ꯭ꯔꯣ ꯇꯥꯏ
ꯑꯁ ꯈꯣꯏꯗ ꯍꯧꯖꯤꯛꯇ ꯈꯛꯇꯪ ꯃꯩ ꯃꯨꯠꯈ꯭ꯔꯦ ꯅꯣꯡ ꯆꯨꯕꯒꯤ
ꯑꯣ ꯑꯩꯈꯣꯏꯖꯨ ꯅꯣꯡ ꯆꯨꯒꯦ ꯇꯧꯔꯦ ꯃꯩꯁꯨ ꯍꯧꯖꯤꯛ ꯍꯧꯖꯤꯛ ꯔꯇꯪ ꯉꯥꯛ ꯂꯥꯛꯄ ꯉꯥꯏꯔꯤꯗ
ꯑꯁ ꯑꯣꯏꯔꯝꯅꯤ ꯅꯣꯏꯗꯨꯗꯤ ꯅꯣꯏꯗꯨꯗꯤ ꯁꯨꯃꯥꯏꯅ ꯇꯧꯔꯝꯅꯤꯅ
ꯑꯁ ꯉꯁꯤ ꯈꯛꯇꯅꯤ ꯑꯃꯨꯛ ꯇꯧꯕ ꯉꯔꯥꯡꯗꯤ ꯑꯗꯨꯝ ꯇꯧꯗꯦ
ꯎꯝ ꯐꯩꯅꯤ
ꯀꯪꯗꯦꯝ
ꯆꯥꯛ ꯆꯥꯔꯕꯣ
ꯆꯥꯔꯦ
ꯀꯩ ꯏꯟꯖꯥꯡ ꯆꯥꯔꯦ
ꯉꯁꯤꯗꯤ ꯌꯦꯟ ꯆꯥꯑꯦ
ꯇꯕꯥꯁ ꯃꯤ ꯃꯆꯥꯗꯤ ꯔꯣꯡ ꯆꯥꯕ ꯐꯪꯉꯦꯀꯣ
ꯑꯩ ꯅꯣꯏꯖꯨ ꯆꯥꯕ ꯐꯪ ꯅꯣꯏꯖꯨ ꯆꯥꯔꯣꯗꯅ
ꯍꯪꯗꯦ ꯂꯩꯕꯤꯒꯦ ꯍꯥꯏꯔꯒꯩ ꯈꯪꯗꯦ ꯑꯩꯈꯣꯏꯗꯤ ꯑꯁ ꯆꯥꯛ ꯆꯥꯒꯦ ꯇꯧꯔꯒ ꯃꯩꯁꯨ ꯂꯥꯛꯇꯦ ꯒꯦꯟ ꯇꯥꯗꯦ
ꯀꯩ ꯏꯟꯖꯥꯟ ꯇꯣꯡꯒꯦ
ꯎꯝ
ꯖ
ꯕꯦꯂꯦꯟꯗ꯭ꯔꯤ ꯏꯔꯣꯟ ꯑꯗꯨꯒ ꯌꯦꯔꯨꯝ ꯀꯥꯡꯉꯥꯎ ꯑꯗꯨꯒ ꯈꯣꯡꯗ꯭ꯔꯣ ꯆꯝꯐꯨꯠ
ꯑꯁ ꯌꯥꯝ ꯐꯩꯅꯦ
ꯇꯥꯕ꯭ꯔꯣ
ꯎꯝ
ꯐꯕꯅꯦ ꯏꯟꯖꯥꯡ ꯍꯥꯎ ꯏꯟꯖꯥꯡ ꯍꯥꯎꯇꯕꯅꯤꯅ
ꯏꯁ ꯏꯟꯖꯥꯡ ꯍꯥꯎꯃꯟꯂꯦꯗ ꯕꯤꯂꯦꯟꯗꯔꯤ ꯕꯤꯂꯦꯟꯇ꯭ꯔꯤꯗꯤ ꯑꯗꯨ ꯍꯥꯎꯕꯅꯤ
ꯎꯝ ꯆꯥꯕ ꯐꯪꯕ꯭ꯔꯣ
ꯎꯝ ꯆꯥꯕ ꯀ ꯐꯪꯗꯦꯗ
ꯑꯁ ꯅꯣꯏ ꯕꯖꯥꯔ ꯅꯛꯇꯕꯒꯤꯅꯤꯗ
ꯑ ꯅꯣꯏꯗꯤ ꯌꯥꯝ ꯅꯛꯄꯅꯦꯅ ꯑꯗꯨꯝ ꯆꯥꯕ ꯌꯥꯏ
ꯎꯝ ꯀꯅꯤ ꯃꯥꯅꯤ ꯃꯥꯅꯤ
ꯍꯥꯎꯕꯅꯤꯅꯦ
ꯆꯅꯤꯡꯕ꯭ꯔꯣ
ꯑꯧ ꯅꯣꯡꯃ ꯆꯥꯕ ꯂꯥꯛꯀꯦ ꯊꯣꯡꯉꯣ ꯊꯣꯡꯉꯣ ꯑꯗꯨꯒ
ꯑꯁ ꯄꯤꯂꯦꯟꯗ꯭ꯔꯤꯗꯨꯗ ꯅꯞ ꯃꯥꯟꯕꯗꯣ ꯆꯥꯅꯤꯡꯕ꯭ꯔꯣꯅꯦ ꯅꯪ
ꯑꯗꯨꯃꯥꯏ ꯍꯥꯏꯒꯅꯨꯅꯦ
ꯑꯗꯨꯨꯃꯥꯏ ꯍꯥꯏꯗ꯭ꯔꯗꯤ
ꯑꯗꯨꯃꯥꯏ ꯍꯥꯏꯔꯗꯤ ꯌꯥꯔꯣꯏꯕ
ꯆꯪꯉꯣ ꯍꯥꯏꯕ ꯌꯥꯔꯔꯣꯏꯕ
ꯉꯥꯏꯈꯣꯀꯣ
ꯎꯝ
ꯍꯌꯦꯡꯗꯤ ꯀꯥꯏ ꯆꯠꯀꯦꯔꯣ
ꯑꯣ ꯑꯣ ꯈꯪꯉꯦ ꯈꯪꯉꯦ ꯎꯝ
ꯎꯝ ꯍꯌꯦꯡ ꯀꯥꯏ ꯆꯠꯀꯦꯔꯣ ꯍꯥꯏꯔꯒ ꯈꯪꯉꯦ ꯈꯪꯉꯦ ꯍꯥꯏꯅꯦ
ꯁ꯭ꯀꯨꯜ ꯆꯠꯀꯅꯤ
ꯑꯁ ꯀꯩꯒꯤ ꯆꯠꯇ꯭ꯔꯁꯨ ꯌꯥꯕꯗꯨꯕꯨ
ꯆꯠꯇ꯭ꯔꯗꯤ ꯌꯥꯗꯤꯅꯦ ꯁ꯭ꯀꯨꯜ ꯍꯨꯖꯤꯛꯀꯥꯟ ꯁ꯭ꯀꯨꯜꯁꯦ ꯐꯖꯅꯀꯣ ꯂꯥꯛꯇ꯭ꯔꯗꯤ ꯑꯗꯨꯝ ꯄꯦꯔꯦꯟ ꯑꯦ ꯄ꯭ꯔꯤꯟꯁꯤꯄꯜꯅ ꯀꯧꯋꯦꯕꯀꯣ
ꯀꯧꯔꯁꯨ ꯅꯪ ꯂꯤꯞ ꯏꯔꯨꯅ
ꯀꯗꯥꯏꯗꯒꯤ ꯅꯨꯡꯇꯤꯒꯤꯗꯤ ꯂꯤꯞ ꯏꯔꯗꯤ ꯂꯣꯏꯔꯦꯍꯦ
ꯉꯥꯛꯄꯤꯌꯨ ꯍꯥꯏꯅ ꯑꯗꯨꯃꯥꯏ ꯏꯔꯣ ꯂꯤꯞꯇꯀꯣ ꯑꯦ ꯑꯣꯖꯥ ꯑꯩꯅ ꯁꯣꯏꯈꯤꯕ ꯂꯥꯟꯈꯤꯕ ꯌꯥꯎꯔꯁꯨ ꯀꯣꯛꯄꯤꯅꯤ ꯉꯛꯄꯤꯅꯤ ꯅꯤꯡꯁꯤꯡꯉꯦ ꯍꯥꯏꯅ
ꯅꯪꯒꯨꯝꯅ ꯍꯩꯗꯦ ꯍꯥꯏꯕ ꯍꯨꯝ ꯑꯗꯨꯃꯥꯏ ꯏꯁꯤꯔꯥ ꯈꯪꯗꯦ ꯑꯅꯧꯕ ꯏꯁꯇꯥꯏꯟꯗꯀꯣ
ꯑꯣ ꯏꯒ꯭ꯔꯥ
ꯑꯅꯧꯕ ꯏꯁꯇꯥꯏꯟꯗ ꯏꯖꯤꯔ ꯈꯪꯗꯦꯅꯦ
ꯑꯩꯗꯤ ꯁ꯭ꯀꯨꯜ ꯀꯥꯕꯗ ꯑꯁ ꯂꯦꯞꯀ ꯌꯥꯝ ꯏꯕꯅꯦ ꯑꯩꯗꯤ ꯊꯥ ꯑꯃꯗ ꯇꯔꯥ ꯍꯦꯟꯕꯅꯦ
ꯀꯩꯖꯥꯡ ꯆꯥꯏ ꯑꯦ ꯌꯦꯟ ꯆꯥꯏ ꯍꯥꯏꯀꯣ ꯅꯪ
ꯑꯣ ꯆꯥꯗꯦ
ꯕꯣꯜ ꯌꯦꯡꯒꯦꯔꯣ ꯀꯩꯅꯣ ꯑꯈꯣꯏ ꯈꯨꯟꯗꯣ ꯕꯣꯜ ꯀꯩꯅꯣ ꯒ꯭ꯔꯨꯞꯇ ꯍꯥꯏꯅꯕꯗꯣ ꯀꯔꯤꯒꯤꯔꯣ
ꯈꯪꯗꯦꯗ ꯅꯪ ꯉꯁꯤ ꯕꯦꯔꯥ ꯀꯥꯕ ꯃꯥꯟꯂꯦ
ꯎꯝ ꯅꯪꯁꯨ ꯁꯤꯗ ꯂꯩꯕ ꯂꯥꯛ ꯑꯣ
ꯅꯣꯏꯗꯔꯣ
ꯑ ꯑ ꯑꯪ ꯕꯩꯌꯥꯗ
ꯂꯩꯕ ꯅꯨꯡꯉꯥꯏꯔꯣꯏ ꯀꯥꯡ ꯌꯥꯝꯃꯤ ꯅꯣꯏꯗ ꯅꯣꯡꯁꯨꯨ
ꯑꯩꯈꯣꯏꯗꯗꯤ ꯅꯨꯡꯉꯥꯏꯌꯦ ꯑꯁꯤ ꯃꯣꯏ ꯑꯩꯈꯣꯏꯗꯗꯤ ꯀꯥꯡ ꯌꯥꯝꯃꯁꯨ ꯃꯣꯠꯇꯦꯕ ꯑꯩꯈꯣꯏꯗꯗꯤ ꯑꯗꯨꯝ ꯂꯩꯕ ꯅꯨꯡꯉꯥꯏꯌꯦꯕ
ꯑꯩꯈꯣꯏꯗꯗꯤ ꯀꯥꯡ ꯂꯩꯇꯕ꯭ꯔꯥ ꯈꯪꯗ꯭ꯔꯦꯗ ꯃꯈꯣꯟꯒ ꯇꯥꯗ꯭ꯔꯦꯗ
ꯑꯩꯈꯣꯏꯗꯁꯨ ꯑꯩꯈꯣꯏ ꯅꯍꯥꯟ ꯑꯩ ꯌꯨꯝꯗ ꯂꯩꯕ ꯀꯥꯟꯗꯗꯤ
ꯑꯁ ꯀꯥꯡꯗꯤ ꯑꯗꯨꯝ ꯂꯥꯛꯄꯅꯦ ꯁꯤ ꯂꯩꯔꯒ ꯀꯥꯡꯅ ꯂꯥꯛꯄꯁꯦ ꯂꯥꯛꯄꯁꯦ
ꯅꯊꯟꯇ ꯂꯩꯕ꯭ꯔꯣ
ꯏꯊꯟꯇ ꯂꯩꯇꯦ ꯏꯃꯥꯅꯕꯤꯁꯨ ꯂꯩꯌꯦ
ꯃꯈꯣꯟꯒ ꯑꯝꯇ ꯊꯣꯛꯇꯦꯀꯣ
ꯍꯥꯥ
ꯃꯈꯣꯟ ꯐꯥꯎ ꯑꯝꯇ ꯊꯣꯛꯇ꯭ꯔꯤꯕꯣ
ꯑꯩꯅ ꯁꯨꯂꯨ ꯇꯦꯞꯅ ꯃꯦꯟꯁꯤꯟꯈ꯭ꯔꯕ
ꯑꯗꯨꯃꯥꯏꯅ ꯇꯧꯕꯤꯒꯅꯨꯍꯦ
ꯎꯝ
ꯃꯥ ꯁꯥꯎꯔꯅꯤ
ꯍꯩꯁ
ꯇꯥꯕ꯭ꯔꯣ
ꯇꯥꯏꯌꯦ ꯇꯥꯏꯌꯦ
ꯉꯁꯥꯏ ꯇꯦꯛꯁ ꯊꯥꯔꯛꯑꯁꯨ ꯅꯪꯗꯤ ꯈꯨꯝꯗꯦꯅꯦ ꯀꯔꯤ ꯅꯨꯄꯥꯔ ꯌꯥꯝ ꯄꯣꯡꯕ ꯋꯥꯔ ꯅꯪ ꯅꯪ
ꯑꯩ ꯀꯥꯏꯗ ꯇꯥꯕ ꯅꯪ
ꯑꯩꯅ ꯇꯦꯛꯁ ꯇꯊꯥꯛꯕꯗꯣ ꯎꯗ꯭ꯔꯣ
ꯎꯗ꯭ꯔꯦ ꯑꯩꯗꯤ ꯑꯗꯨꯝ ꯀꯣꯜ ꯇꯧꯋꯤꯅ ꯅꯪꯕꯨ
ꯊꯥꯔꯛꯑꯦ ꯅꯪꯅ ꯈꯨꯝꯗꯦ
ꯈꯪꯗ꯭ꯔꯦꯅꯦ
ꯎꯗꯕ꯭ꯔꯣ ꯅꯪꯅ ꯀꯥꯎꯕꯒꯤ ꯑꯣꯏꯔꯝꯅꯤ ꯅꯪꯅ ꯀꯥꯎꯕꯒꯤ ꯑꯣꯏ
ꯑꯩ ꯅꯦꯠꯋꯥꯛꯗꯨ ꯌꯥꯗꯕ ꯉꯔꯥꯡ ꯉꯁꯥꯏꯗꯣ ꯃꯩ ꯃꯨꯠꯄꯒꯤꯀꯣ ꯃꯇꯝ ꯌꯥꯝ ꯁꯥꯡꯕꯒꯤ ꯅꯦꯠꯋꯥꯥꯛꯇꯨ ꯌꯥꯗ꯭ꯔꯦꯕ ꯑꯗꯨꯒꯤ
ꯑꯩꯗꯣ ꯑꯁ ꯊꯥꯅꯤꯡꯉꯥꯏꯁꯨ ꯇꯥꯕ꯭ꯔꯣ
ꯎꯝ
ꯁꯤꯗ ꯊꯥꯅꯤꯡꯉꯥꯏꯁꯨ ꯏꯀꯥꯏꯕꯀꯣ
ꯀꯔꯤꯒꯤ ꯑꯩꯗꯤ ꯏꯀꯥꯏꯗꯦꯗ
ꯑꯁ ꯑꯩꯗꯤ ꯏꯀꯥꯏꯌꯦ
ꯀꯗꯥꯏꯗꯒꯤ ꯑꯗꯨ ꯏꯀꯥꯏ ꯂꯩꯔꯗꯤ ꯌꯥꯔꯔꯣꯏ
ꯑꯁ ꯏꯀꯥꯏꯌꯦ ꯑꯩꯗꯤ
ꯑꯩꯗꯤ ꯑꯗꯨꯝ ꯊꯥꯏꯅ ꯀꯩꯁꯨ ꯀꯥꯏꯗꯦ
ꯍꯥꯔꯁꯨ ꯇꯧꯔꯛꯇ꯭ꯔꯗꯤ ꯅꯪ ꯅꯥ ꯅꯪ ꯈꯪꯅ ꯅꯪ ꯈꯪꯅꯕ ꯌꯥꯝ ꯂꯩꯔꯝꯒꯅꯤ
ꯎꯝ ꯑꯩꯗꯤ ꯌꯥꯝꯃꯦꯗ ꯀꯥꯏ ꯀꯥꯏꯗꯒꯤꯔꯣ ꯈꯪꯗꯦ
ꯑꯩ ꯅꯪ ꯍꯥꯏꯞ ꯐꯪꯉꯦ
ꯍꯟꯗꯛ ꯃꯔꯛꯁꯦ ꯀꯗꯥꯏ ꯀꯗꯥꯏꯗꯒꯤ ꯂꯥꯛꯄ꯭ꯔꯣ ꯈꯪꯗ꯭ꯔꯦ ꯀꯣꯜ ꯇꯧꯃꯟꯕꯒꯤ ꯌꯥꯗ꯭ꯔꯦ ꯑꯩ ꯍꯟꯗꯛ ꯃꯔꯛꯁꯦ ꯍꯟꯊꯥꯔꯦꯗ ꯇꯣꯛꯈ꯭ꯔꯦꯗ
ꯎꯝ
ꯀꯣꯜꯁꯨ ꯄꯪꯇꯧ ꯇꯧꯗ꯭ꯔꯦꯕꯥ
ꯇꯥꯕ꯭ꯔꯣ?
ꯇꯥꯏꯑꯦ
ꯅꯪꯁꯨ ꯀꯔꯩ ꯀꯩꯒꯤꯔꯣ ꯏꯅꯔꯖꯤ ꯌꯥꯝ ꯌꯥꯎꯗꯕ ꯃꯥꯜꯂꯦ
ꯑꯩ ꯍꯟꯗꯛ ꯃꯔꯛꯁꯦ ꯌꯥꯗ꯭ꯔꯦꯀꯣ ꯆꯥꯛ ꯆꯥꯃꯥꯟꯗꯕꯒꯤꯀꯣ ꯊꯦꯡꯅꯁꯨ ꯇꯨꯝꯃꯦ ꯇꯨꯝꯕꯁꯨ ꯌꯥꯗꯦ ꯑꯗꯨꯒꯤ ꯑꯁ ꯌꯥꯗ꯭ꯔꯦꯅꯦ ꯍꯟꯗꯛ ꯃꯔꯛꯁꯦ ꯎꯝ ꯀꯔꯤꯁꯨ ꯇꯧꯗꯦ
ꯅꯪꯆꯨ ꯀꯟ ꯀꯟꯅ ꯉꯥꯡꯉꯣ ꯀꯩꯔꯣ
ꯉꯥꯡꯉꯦ ꯅꯪꯅꯦ ꯀꯟꯅ ꯉꯥꯡꯗ꯭ꯔꯤꯁꯦ ꯈꯪꯕ꯭ꯔꯥ
ꯅꯪꯗꯤ ꯇꯞ ꯇꯞꯅ ꯉꯥꯡꯕꯩꯅꯤꯅꯦ
ꯀꯗꯥꯏꯗꯒꯤ ꯔꯣꯗꯥ ꯅꯪꯁꯨ
ꯌꯥꯝ ꯇꯞꯞꯦꯕ ꯅꯪ ꯉꯥꯡꯉꯤꯗꯣ
ꯉꯁꯥꯏ ꯅꯪ ꯁꯦꯝꯕꯗꯣ ꯌꯥꯗꯦ ꯍꯥꯏꯕꯗꯣ ꯑꯃꯨꯛ ꯌꯥꯔꯕꯣ?
ꯑꯥ ꯀꯩꯍꯥꯏꯕꯥ?
ꯉꯁꯥꯏ ꯅꯪ ꯑꯩꯅ ꯇꯧꯔꯛꯑꯣ ꯍꯥꯏꯔ ꯀꯥꯟꯗ ꯁꯦꯝꯃꯦ ꯍꯥꯏꯕꯗꯣ ꯌꯥꯔꯕꯣ ꯍꯥꯏꯕ?
ꯎꯝ ꯈꯪꯗꯔꯦꯗ ꯂꯩꯔꯝꯗꯧ ꯃꯜꯂꯤ
ꯀꯔꯤ ꯈꯪꯗꯕ ꯈꯪꯉꯣꯍꯦ
ꯉꯁꯥꯏ ꯅꯪ ꯀꯩ ꯍꯥꯏꯕꯧ
ꯅꯣꯡ ꯇꯥꯔꯁꯨ ꯁꯥꯏꯌꯦ ꯀꯔꯤꯔꯥ ꯈꯪꯗꯦ
ꯈꯪꯗ꯭ꯔꯦꯗ ꯑꯩꯈꯣꯏꯗꯁꯨ ꯅꯣꯡ ꯆꯨꯒꯦꯗꯤ ꯑꯗꯨ ꯇꯧ ꯇꯧꯋꯦ ꯅꯣꯡꯕꯨꯗꯤ ꯃꯪꯉꯦꯕ
ꯅꯆꯦ ꯈꯣꯏꯗꯤ ꯇꯧꯕ꯭ꯔꯣ?
ꯇꯧꯗ꯭ꯔꯦꯗ ꯃꯥ ꯄꯣꯠꯊꯥꯔꯦꯗ ꯎꯝ ꯃꯥꯒꯤ ꯐꯣꯟ ꯕꯦꯇ꯭ꯔꯤꯁꯨ ꯌꯥꯎꯗꯕ
ꯎꯝ
ꯑꯗꯨꯒꯤꯗꯤꯅ
ꯕꯦꯔꯅꯦ ꯃꯩ ꯇꯕꯁꯦ ꯄꯋꯥꯔ ꯕꯦꯛ ꯄꯥꯏꯌꯣ
ꯈꯪꯗꯦꯅꯦ ꯄꯋꯥꯔ ꯕꯦꯡꯛ ꯄꯥꯏꯔꯁꯤꯔꯥ
ꯄꯋꯥꯔ ꯕꯦꯡꯛ ꯄꯥꯏꯔꯗꯤ ꯈꯔ ꯅꯨꯡꯉꯥꯏꯔꯅꯤ ꯃꯩ ꯃꯨꯠ ꯑꯗꯨꯝ ꯃꯨꯠ ꯇꯣꯏꯅ ꯃꯨꯠꯄꯗꯤꯀꯣ?
ꯄꯋꯥꯔ ꯕꯦꯡꯛ ꯇ꯭ꯋꯦꯟꯇꯤ ꯊꯥꯎꯖꯟꯗꯨ ꯄꯥꯏꯁꯤꯔꯥ ꯈꯪꯗꯦ ꯇꯦꯟ ꯊꯥꯎꯖꯟꯗꯤ ꯀꯣꯟꯅꯗꯦꯕ
ꯀꯌꯥ ꯄꯤꯕꯔꯥ ꯑꯗꯨꯒꯨꯝꯕꯗꯣ ꯂꯤꯁꯤꯡ ꯑꯅꯤ ꯑꯍꯨꯝ?
ꯂꯤꯁꯤꯡ ꯑꯅꯤ ꯑꯍꯨꯝ ꯌꯥꯎꯗꯦ ꯑꯣꯔꯤꯖꯤꯅꯦꯜꯗꯤ ꯇꯥꯡꯉꯦꯕ ꯑꯗꯨꯗꯤ ꯀꯦꯛ ꯀꯨꯝꯕꯗꯤ ꯂꯤꯁꯤꯡ ꯑꯃ ꯆꯍꯨꯝ ꯆꯥꯝꯃꯉꯥ ꯑꯗꯨꯝ ꯐꯪꯉꯦ
ꯇꯥꯡꯏꯅꯦ ꯄꯣꯠꯆꯩ ꯁꯤꯡꯁꯦ ꯈꯪꯗꯦ
ꯎꯝ ꯑꯗꯨ ꯂꯩꯕꯗ ꯄꯥꯝꯃꯨꯕꯀꯣ ꯑꯩ ꯑꯩ ꯂꯩꯒꯦ ꯇꯧꯔꯗꯤꯀꯣ ꯃꯩꯁꯨ ꯑꯗꯨꯝ ꯅꯨꯡꯇꯤꯒꯤ ꯂꯥꯛꯇ ꯂꯥꯛꯄ ꯑꯃꯨꯛ ꯂꯩꯗ꯭ꯔꯥꯗꯤ ꯂꯥꯛꯇꯕ ꯑꯃꯨꯛ ꯌꯥꯗꯦꯅꯦ
ꯕꯦꯔꯅꯤꯅꯦ
ꯎꯝ꯫ ꯄꯥꯋꯔ ꯕꯦꯡꯛꯁꯨ ꯂꯩꯔꯗꯤ ꯐꯥꯗꯧꯕ
ꯂꯩꯕꯤꯌꯣ ꯍꯥꯏꯌꯣ ꯅꯇꯨꯁꯤꯡꯕꯣ
ꯇꯨꯁꯤꯡꯗꫭ ꯂꯩꯇꯕ
ꯂꯣꯏꯃꯥꯡ
ꯀꯥꯡꯉꯤ ꯍꯥꯏꯌꯦ ꯃꯣꯏꯁꯨ
ꯎꯝ ꯑꯣꯏꯔꯝꯅꯤ ꯅꯨꯄꯥꯁꯤꯡꯒ ꯅꯨꯄꯤꯁꯤꯡꯒ ꯂꯣꯏ ꯆꯞ ꯃꯥꯟꯅꯈ꯭ꯔꯥꯕꯅꯤ ꯍꯧꯖꯤꯛꯀꯥꯟꯅꯤ
ꯑꯩꯈꯣꯏꯒ ꯆꯞ ꯃꯅꯥꯕꯅꯦ ꯊꯕꯛꯁꯨ ꯁꯨꯗꯕꯅꯤꯅ ꯀꯟꯗꯥꯏꯗꯒꯤ ꯄꯩꯁꯥ ꯂꯥꯛꯀꯅꯤ
ꯑꯩꯈꯣꯏ ꯏꯅꯥꯎ ꯅꯨꯄꯥꯗꯤ ꯀꯗꯥꯏꯗꯅꯣ ꯊꯕꯛ ꯁꯨꯏꯌꯦ ꯍꯥꯏꯌꯦ
ꯏꯅꯥꯎ ꯅꯨꯨꯄꯥ
ꯎꯝ ꯏꯅꯥꯎꯅꯨꯄꯥ ꯍꯥꯏꯗꯤ ꯏꯅꯥꯎ ꯅꯨꯄꯥ ꯍꯥꯏꯗꯤ ꯅꯪꯒ ꯇꯤꯟꯅꯕꯗꫭ
ꯑꯣ ꯑꯣ ꯈꯪꯗꯦꯗ
ꯅꯣꯡꯃꯥꯗ
ꯑꯩ ꯃꯥꯁ ꯁ꯭ꯀꯨꯜ ꯀꯥꯕꯒꯨꯝ ꯇꯧ ꯃꯥꯁ ꯁ꯭ꯀꯨꯜ ꯀꯥꯕꯅꯦ
ꯅꯣꯡꯃꯥꯗ ꯐꯣꯔ ꯍꯟꯗ꯭ꯔꯦꯠ ꯐꯣꯔ ꯍꯟꯗ꯭ꯔꯦꯠ
ꯑꯦꯁ ꯑꯦꯁ ꯁꯤ ꯗꯤ ꯌꯥꯗ꯭ꯔꯦꯍꯦ ꯌꯥꯝꯗ꯭ꯔꯦꯍꯦ ꯁꯤꯗꯤ ꯑꯣꯏꯍꯟꯗ꯭ꯔꯦ ꯈꯛꯇꯗꯤ
ꯀꫭꯜ ꯇꯧꯔꯛꯑꯒ ꯑꯗꯨꯃꯥꯏ ꯍꯥꯏꯔꯛꯄ
ꯍꯧꯖꯤꯛ ꯄꯤꯟꯅꯔꯤꯁꯦ ꯐꯥꯏꯚ ꯍꯟꯗ꯭ꯔꯦꯠ ꯅꯠꯇ꯭ꯔꯒꯅ ꯁꯤꯛꯁ ꯍꯟꯗ꯭ꯔꯦꯠ ꯑꯁꯤ ꯈꯛꯇꯅꯤ ꯑꯗꯨꯅꯤ
ꯀꯔꯤꯌꫭ
ꯈꯨꯁꯨꯃꯟꯗꯨ ꯅꯣꯡꯃꯥꯒꯤ
ꯃꯥꯒꯤꯗꯤ ꯐꯣꯔ ꯍꯟꯗ꯭ꯔꯦꯠꯅꯦ ꯍꯥꯏꯌꯦ ꯀꯔꯤꯔꯥ ꯈꯪꯗꯦ
ꯀꫭ
ꯐꯣꯔ ꯍꯟꯗ꯭ꯔꯦꯠꯅꯦ ꯍꯥꯏꯌꯦꯕ
ꯃꯥꯒꯤꯗꯣ ꯑꯁ ꯍꯥꯏꯕ ꯍꯩꯇꯕꯒꯤ ꯑꯣꯏꯔꯝꯅꯤꯅꯦ ꯁꯤꯗꯤ ꯅꯨꯄꯤꯗꯒꯤ ꯍꯦꯟꯅ ꯅꯨꯄꯤꯒꯨꯝꯕ ꯊꯕꯛ ꯁꯨꯕ ꯃꯥꯜꯂꯤꯗ ꯁꯤꯗꯤ
ꯑ ꯄꯨꯛ ꯅꯥꯏꯌꯦ ꯑꯦ
ꯑꯩꯁ ꯀꯃꯥꯏ ꯅꯥꯕ꯭ꯔꫭ ꯍꯧꯖꯤꯛꯄꯨ ꯄꯨꯛ ꯅꯥꯕ ꯃꯇꯝꯔꯣ
ꯈꯪ
ꯄꯪꯆꯥꯥ ꯆꯥ ꯄꯪꯊꯛ ꯊꯛ ꯀꯩꯗꯧ ꯍꯥꯥ ꯃꯤ ꯂꯥꯛꯀꯦ ꯂꯥꯛꯀꯅꯤꯗ ꯅꯣꯏꯗꯗꯤ ꯃꯤꯅꯤꯠ
ꯑꯅꯤ ꯑꯍꯨꯝ ꯂꯩꯈ꯭ꯔꯥꯗꯤ ꯑꯗꯨꯝ ꯂꯥꯛꯀꯅꯤꯗ
ꯅꯨꯃꯤꯠ ꯑꯅꯤ ꯑꯍꯨꯝ ꯅꯪ ꯀꯣꯜ ꯇꯧꯗ꯭ꯔꯤꯉꯩꯗꯒꯤ ꯃꯨꯠꯈ꯭ꯔꯥꯕꯅꯦ
ꯑꫭ꯫
ꯆꯛꯁꯨ ꯆꯥꯗ꯭ꯔꯤ꯫ ꯆꯥꯛꯁꯨ ꯆꯥꯗ꯭ꯔꯤ ꯏꯁꯨ ꯏꯔꯨꯗ꯭ꯔꯤ꯫
ꯂꯥꯛꯀꯅꯤꯗ ꯅꯣꯏꯗꯗꯤ ꯃꯩ ꯑꯗꯨꯝ ꯂꯥꯛꯄꯗꯨꯕꯨ꯫
ꯂꯥꯛꯇꯤ ꯂꯥꯛꯅꯤꯗ ꯎꯝ꯫
ꯈꫭꯏꯗꯗꯤ ꯏꯁ ꯂꯥꯛꯇ꯭ꯔꯗꯤ ꯑꯗꯨꯝ ꯂꯥꯛꯇꯦꯕ ꯅꯨꯃꯤꯠ ꯑꯅꯤꯔꯥ ꯑꯍꯨꯝꯔ ꯍꯧꯖꯤꯛ ꯇꯤ ꯑꯗꯨꯝ ꯇꯧꯗ꯭ꯔꯦꯗ ꯍꯟꯗꯛ ꯃꯔꯛꯁꯤꯗꯤ ꯏꯍꯣꯡ ꯍꯣꯡꯉꯦꯕ‌꯫
ꯎꯝ ꯈꫭꯏ ꯂꯩꯇꯕꯒꯤ ꯍꯣꯡꯕ ꯃꯥꯜꯂꯦ꯫
ꯊꯥꯏꯅꯒꯤ ꯃꯇꯝꯗꯗꯤ ꯀꯥꯗꯥꯏꯗꯒꯤ ꯍꯞꯇꯥ ꯑꯃ ꯐꯥꯎ ꯂꯥꯛꯇꯦ꯫ ꯃꯤ ꯃꯤꯒꯤ ꯈꯨꯟꯗ ꯆꯥꯔꯖ ꯇꯧꯕ ꯆꯠꯄꯅꯦ꯫
ꯐꫭꯟꯗꯤ ꯌꯦꯡꯅꯤꯡꯕꯀꯣ꯫
ꯎꯝ ꯑꯗꯨꯁꯨ ꯅꯣꯡꯃ ꯅꯨꯡꯇꯤꯒꯤ ꯆꯠꯄ꯫
ꯇꯟꯕ ꯌꯥꯎꯔꯛꯄꯅꯦ ꯃꯤ